ꯎꯝ ꯍꯦꯜꯂꯣ ꯑ ꯑꯁ ꯋꯥ ꯅ ꯋꯥꯔꯤ ꯁꯥꯕ ꯐꯪꯅꯤꯅ ꯍꯧꯖꯤꯛ
ꯗꯤꯖꯥꯏꯟ ꯇꯧꯈ꯭ꯔꯒꯦꯗ ꯑꯩ
ꯌꯥꯝ ꯋꯥꯅ ꯁꯕ ꯐꯪꯉꯦꯍꯦ ꯍꯧꯖꯤꯛꯇꯤ
ꯇꯣꯛꯈ꯭ꯔꯒꯦꯗ ꯅꯨꯄꯤ ꯊꯤꯈ꯭ꯔꯒꯦ
ꯇꯣꯑꯣ ꯇꯣꯑꯣ ꯀꯅꯥꯅꯣ ꯋꯥꯔꯤ ꯁꯥꯎ ꯍꯥꯏꯕ꯭ꯔꯣ ꯁꯤꯗ ꯅꯝꯐꯨ ꯁꯍꯥꯟꯗꯦꯅ ꯅꯪꯕꯨ
ꯐꯥꯒꯤ ꯇꯧꯕꯅꯤꯗ
ꯑꯁ ꯃꯤ ꯈꯔꯗꯤ ꯅꯨꯄꯤ ꯂꯣꯏ ꯐꯪꯅꯈ꯭ꯔꯦ
ꯑꯣ
ꯑꯁꯤꯗꯒꯤ
ꯅꯪꯁꯨ ꯊꯤꯈ꯭ꯔꯣꯅ
ꯀꯔꯤꯕ
ꯅꯪꯁꯨ ꯊꯤꯈ꯭ꯔꯣꯅ
ꯑꯩꯁꯨ
ꯎꯝ
ꯌꯥꯝ ꯊꯤꯕ ꯐꯪꯉꯤꯗ ꯑꯩꯁꯨ ꯁꯤꯗꯒꯤ
ꯂꯥꯏꯞ ꯄꯥꯠꯅꯔ ꯑꯣꯏꯅꯕ ꯑꯃ ꯊꯤꯈ꯭ꯔꯣꯅ
ꯑꯩꯒꯤꯗꯤ ꯀꯔꯤ ꯍꯥꯏꯁꯔꯔ ꯌꯥꯝ ꯆꯥꯎꯅ ꯂꯦꯞꯄ ꯂꯩꯌꯦꯗ
ꯀꯗꯥꯏꯗꯒꯤꯔꯣ
ꯍꯥꯏꯗꯣꯛꯄ ꯌꯥꯗꯦꯗ
ꯍꯥꯏꯌꯨꯗ
ꯍꯥꯏꯗ꯭ꯔꯁꯨ ꯌꯥꯔꯦ ꯇꯞꯅ ꯈꯪꯒꯅꯤ ꯅꯪꯒꯤ ꯀꯔꯤꯔ ꯍꯥꯏꯕ ꯍꯩꯇꯦ ꯑꯩꯁꯨ
ꯍꯩꯌꯣꯅ
ꯍꯩꯔꯣꯏ ꯍꯥꯏꯔꯣꯏ
ꯑꯁ
ꯍꯥꯏꯗꯣꯛꯄ ꯌꯥꯕ ꯍꯥꯏꯗꯣꯛꯄ ꯌꯥꯕ ꯋꯥ ꯅꯠꯇꯦꯕ ꯀꯤꯌꯥꯝ ꯀꯤꯌꯥꯝ ꯋꯥꯠꯔꯤꯒꯦ ꯅꯪ ꯅꯪ ꯒꯥꯔꯤ ꯊꯧꯅꯤꯉꯥꯏ
ꯑꯁ ꯋꯥꯠꯂꯤꯗ ꯍꯧꯕꯗ ꯉꯥꯏꯔꯤ
ꯄꯨꯝꯈ꯭ꯔꯦꯗ ꯑꯩꯒꯤꯗꯤ
ꯎꯝ
ꯂꯧꯈꯠꯄ ꯌꯥꯕ ꯑꯍꯨꯝ ꯃꯔꯤ ꯈꯛꯇꯅꯤꯗ
ꯈꯪꯗ꯭ꯔꯦ ꯅꯪꯒꯤ ꯒꯥꯔꯤꯁꯦ ꯀꯔꯤ ꯇꯧꯕꯒꯤꯔꯀꯣ
ꯈꯪꯗꯦ ꯊꯥꯎ ꯂꯩꯇꯕꯒꯤꯔ ꯀꯔꯤꯒꯤꯔ ꯏꯟꯖꯤꯟ ꯌꯥꯗꯕꯩ ꯒꯤꯔ ꯆꯥꯛ ꯊꯣꯡꯈ꯭ꯔꯕꯣ
ꯑꯈꫭꯏꯗꯤ ꯆꯥꯛ ꯆꯥꯗꯦ
ꯑꯦ ꯀꯔꯤ ꯆꯥꯗꫭꯏꯕ
ꯆꯥꯛ ꯆꯥꯗꯕꯤꯗ ꯑꯗꯨꯝ ꯍꯤꯡꯉꯤꯗ ꯑꯈꯣꯏꯗꯤ
ꯏꯁ ꯌꯥꯔꯦꯗ ꯕꯣꯗꯤꯗꯨꯒ ꯆꯥꯛ ꯆꯥꯗꯦ ꯒꯥꯏꯅ
ꯑꯗꯨꯅ ꯆꯥꯔꯁꯨ ꯆꯥꯔꯁꯨ ꯊꯛꯇꯕꯅꯤꯅ ꯆꯥꯕ ꯂꯦꯞꯈ꯭ꯔꯦ ꯀꯥꯟꯗꯦꯅ
ꯚꯤꯇꯥꯃꯤꯟ ꯑꯃ ꯂꯩꯔꯣ ꯀꯩꯅꯣ
ꯎꯝ ꯀꯔꯤꯕ
ꯚꯤꯇꯥꯃꯤꯟ ꯑꯃ ꯂꯩꯈ꯭ꯔꯣꯅ
ꯑꯁ ꯆꯪꯗꯔꯦ ꯍꯣꯏ ꯆꯪꯗꯤ ꯆꯪꯒꯅꯤ ꯑꯁꯤ ꯊꯥ ꯂꯣꯏꯔꯒ ꯌꯦꯡꯁꯦ
ꯑꯁꯤ ꯅꯪ ꯑꯩꯈꯣꯏ ꯃꯅꯥꯛꯇ ꯁꯤꯡꯖꯨ ꯌꯣꯜꯂꯦ ꯍꯥꯏꯕꯗꯣ
ꯎꯝ
ꯑꯁ ꯁꯥꯏꯍꯦ ꯃꯣꯔꯣꯛꯇꯤ
ꯅꯣꯏ ꯅꯪꯅ ꯁꯥꯎꯑꯣ ꯍꯥꯏꯕꯒꯤ ꯑꯣꯏꯔꯝꯅꯤꯗ ꯑꯈꯣꯏꯗꯗꯤ ꯍꯪꯉꯦ ꯃꯣꯔꯣꯛ ꯁꯥꯕꯤꯌꯔꯥ ꯌꯥꯝ
ꯑꯩꯈꯣꯏꯗꯁꯨ ꯍꯪꯕꯨꯗꯤ ꯍꯪꯉꯤ ꯍꯥꯏꯕꯗꯤ ꯌꯥꯝ ꯁꯥꯗꯧꯕ ꯃꯥꯟꯗꯕ ꯍꯥꯏꯕꯗꯤ ꯃꯣꯏ ꯃꯣꯔꯣꯛꯇꯨꯗꯤ ꯎ ꯃꯣꯔꯣꯛꯀꯨꯝꯕ ꯁꯤꯖꯤꯟꯅ ꯃꯣꯢꯗꯤ ꯂꯣꯏꯔꯦ ꯉꯁꯥꯏ ꯑꯌꯨꯛꯇꯣ
ꯎꯝ
ꯂꯣꯏ ꯍꯨꯟꯗꯣꯛꯈ꯭ꯔꯕꯅꯤ ꯄꯨꯛ ꯁꯥꯒꯠꯇꯅ
ꯍꯥꯎꯇꯕ꯭ꯔꯣ ꯅꯪꯒꯤꯗꯤ
ꯍꯥꯎꯋꯦ ꯍꯥꯎꯕꯕꯨꯗꯤ ꯁꯥꯃꯟꯕ
ꯎꯝ ꯃꯤꯃꯤꯒꯨꯝꯕ ꯈꯔ ꯍꯥꯞꯂꯒ ꯍꯥꯎꯕꯅꯦ ꯑꯗꯣ ꯍꯣꯏ ꯑꯈꯣꯏꯗꯤ ꯃꯤ ꯃꯤ ꯍꯥꯞꯄꯒ ꯆꯥꯌꯦ ꯑꯃꯨꯛ
ꯃꯤꯃꯤ ꯍꯥꯞꯄ ꯆꯅꯤꯡꯗꯦꯗ
ꯑꯁ ꯑꯗꯨꯅꯦ ꯑꯩꯁꯨ ꯑꯗꯨꯒꯨꯝꯕ ꯃꯤꯗꯣ ꯇꯧꯅꯤꯡꯉꯦꯕ ꯑꯩꯅ ꯃꯤꯃꯤ ꯍꯞ ꯄꯥꯝꯃꯟꯕꯒꯤ ꯀꯤꯅꯥ ꯃꯤꯃꯤꯁꯦ ꯌꯥꯝ ꯆꯔꯗꯤ ꯀꯩꯅꯣꯝꯗꯤ ꯇꯧꯗꯤ ꯇꯧꯕꯅꯦꯕ ꯑꯗꯨꯒꯤ
ꯆꯥꯛ ꯊꯣꯡꯗ꯭ꯔꯤꯕꯣ
ꯆꯥꯛ ꯆꯥꯥꯔꯣꯏꯗ ꯑꯈꯣꯏꯗꯤ ꯆꯥꯛ ꯆꯥꯥꯕ ꯂꯦꯞꯈ꯭ꯔꯦ
ꯌꯥꯝ ꯉꯟꯅ ꯍꯜꯂꯛꯑꯦꯅ ꯅꯣꯏ ꯀꯣꯏꯕ ꯆꯠꯄꯗꯣ ꯄꯨꯡ ꯒ꯭ꯌꯥꯟ ꯆꯠꯄ꯭ꯔꯣ
ꯀꯣꯏꯕ ꯆꯠꯄ ꯅꯠꯇꯦꯗ ꯑꯗꯣ ꯑꯁꯤ ꯏꯃꯥꯟꯅꯕꯤ ꯑꯃꯗꯣ ꯃꯥ ꯂꯦꯕ꯭ꯔꯦꯔꯤꯗ ꯂꯩꯅꯤꯡꯗꯕ ꯃꯥꯜꯂꯦ ꯑꯗꯨꯒꯤ ꯊꯣꯛꯔꯒ ꯑꯩꯈꯣꯏ ꯑꯅꯤꯕꯨ ꯀꯗꯥꯏꯗꯔ ꯀꯣꯏꯕ ꯆꯠꯁꯦꯅ ꯑꯈꯣꯏꯗꯣ ꯈꯟꯈꯔꯥꯒ ꯀꯥꯏꯗ ꯆꯠꯁꯤꯔꯀꯣꯅ ꯈꯟꯈꯔꯥꯒ
ꯑꯗꯨꯒꯗ ꯅꯪ ꯆꯠꯇꯣ ꯐꯪꯈ꯭ꯔ ꯍꯥꯏꯕ ꯃꯇꯝꯗ ꯃꯥꯅ ꯆꯠꯇ꯭ꯔꯦ ꯍꯥꯏꯕ ꯑꯗꯣ ꯑꯩꯈꯣꯏꯗ ꯑꯗꯨꯗ ꯆꯠꯄꯅꯤꯗ ꯑꯁ ꯃꯣꯏꯗꯗꯤ ꯌꯥꯝ ꯏꯪꯉꯦ ꯅꯨꯡꯉꯥꯏꯌꯦ ꯆꯤꯡ ꯑꯣꯏꯕꯅꯤꯅ
ꯅꯨꯡꯉꯥꯏꯔꯝꯅꯤ ꯑꯩꯁꯨ ꯑꯃꯐꯥꯎ ꯆꯠꯇ꯭ꯔꯤꯗ
ꯑꯩꯗꯤ ꯆꯠꯈ꯭ꯔꯦꯗ ꯑꯅꯤꯔ ꯑꯍꯨꯝꯔꯥ
ꯅꯨꯡꯉꯥꯏꯕ꯭ꯔꯣ ꯃꯐꯝꯗꯣ
ꯃꯐꯝꯕꯨꯗꯤ ꯍꯣꯏ ꯑꯁ ꯋꯥꯛꯀꯤꯡꯒꯨꯝꯕ ꯆꯦꯟꯕꯗꯤ ꯌꯥꯝ ꯅꯨꯡꯉꯥꯏꯒꯅꯤ
ꯑꯣ ꯇꯥꯐ ꯂꯩꯕꯗꯣ ꯑꯃ ꯃꯈꯥꯗ ꯑꯗꯨꯐꯥꯎꯗꯤ ꯆꯠꯈ꯭ꯔꯦꯕ
ꯑꯣ
ꯃꯊꯛꯇꯤ ꯀꯥꯗꯕ
ꯎꯝ ꯋꯥꯀꯤꯡ ꯃꯤ ꯌꯥꯝꯗꯦꯗ ꯑꯗꯨꯗꯗꯤ ꯑꯦꯟꯇ꯭ꯔꯤ ꯐꯤꯒꯨꯝꯕ ꯂꯧꯋꯦ ꯑꯗꯨ ꯑꯣꯏꯔꯁꯨ ꯃꯤ ꯌꯥꯝꯗꯕꯅꯤꯅ ꯄꯥꯛ ꯐꯪꯉꯣꯏꯗ ꯃꯣꯏꯒꯤ
ꯄꯩꯁꯥ ꯂꯧꯕ꯭ꯔꯣꯃꯣ
ꯇ꯭ꯋꯦꯟꯇꯤ ꯂꯥꯎꯔꯦ ꯍꯣꯏ ꯒꯥꯔꯤꯒꯤ ꯑꯃ ꯃꯤ ꯑꯃꯗ ꯨꯀꯨꯟꯀꯨꯟ ꯂꯧꯑꯦ
ꯒꯥꯔꯤꯒꯤꯗꯤ ꯀꯌꯥ ꯂꯧꯕ꯭ꯔꯥ
ꯀꯔꯤꯕ
ꯒꯥꯔꯤꯒꯤꯗꯤ ꯀꯌꯥ ꯀꯌꯥ ꯂꯧꯕ꯭ꯔꯣ
ꯍꯥꯏꯔꯒ
ꯑꯗꯨ ꯑꯣꯏꯗꯤ ꯐꯣꯇꯤ ꯃꯤ ꯑꯃ ꯘꯔꯤꯗ ꯂꯥꯛꯑꯗꯤ
ꯍꯣꯏ
ꯇꯥꯡꯉꯤꯅꯦ
ꯇꯔꯥ ꯇꯔꯥꯒꯨꯝꯕ ꯂꯥꯎꯕ ꯌꯥꯕꯅꯤꯅ ꯅꯨꯄꯤ ꯅꯨꯄꯤ ꯌꯥꯝ ꯂꯩꯑꯦ ꯑꯗꯨꯗ ꯃꯌꯥꯏꯗꯁꯨ ꯈꯔ ꯂꯩꯑ ꯑꯗꯣ ꯑꯁꯤ ꯍꯥꯎꯕ ꯃꯇꯝꯗꯁꯨ ꯈꯔ ꯂꯩꯑꯦ
ꯑꯝ
ꯅꯣꯏ ꯄꯩꯁꯥ ꯇꯥꯟꯕꯒꯤ ꯋꯥꯔꯝꯅꯤꯗ ꯃꯣꯏꯒꯤ ꯌꯥꯝꯗꯤ ꯂꯥꯛꯇꯤ ꯂꯥꯛꯔꯣꯏꯗ ꯃꯤ ꯌꯥꯝ ꯀꯛꯅꯗꯕꯅꯦ ꯑꯗꯨꯗ ꯃꯤ ꯌꯥꯝꯃꯦ ꯍꯣꯢ ꯂꯥꯞꯁꯨ ꯂꯥꯞ ꯂꯄꯅꯤꯅ ꯁꯤ ꯆꯩꯔꯥꯎ ꯆꯤꯡꯒꯨꯝꯅ ꯃꯤ ꯂꯥꯛꯇꯕꯅꯦ
ꯑꯣꯂꯦꯝꯄꯤꯛꯀꯤ ꯑꯃ ꯂꯩꯕ ꯂꯩ ꯍꯥꯏꯕꯗꯣ ꯀꯗꯥꯏꯗꯔ ꯑꯗꯨꯗꯤ
ꯍꯪꯗꯦ ꯑꯩꯁꯨ
ꯃꯦꯔꯤ ꯀꯣꯝꯒꯤ ꯏꯁꯇꯦꯆꯌꯨꯒꯨꯝꯕ ꯂꯩꯌꯦ ꯍꯥꯏꯕꯗꯣ ꯃꯨꯔꯇꯤꯒꯨꯝꯕ
ꯈꯪꯗꯦꯕꯣ ꯑꯩꯗꯤ
ꯑꯣꯂꯦꯝꯄꯤꯛꯀꯤꯒꯨꯝꯅ ꯁꯥꯕ ꯑꯃ ꯂꯩꯌꯦ ꯍꯥꯏ ꯖꯤꯗꯤꯑꯣꯗ ꯎꯑꯦ ꯑꯩ
ꯑ ꯈꯪꯗꯦ ꯆꯠꯇꯔꯤꯑꯦ ꯎꯁꯨ ꯎꯗꯦ ꯑꯩꯈꯣꯏꯗꯤ
ꯍꯌꯦꯡꯗꯤ ꯌꯨꯝ ꯂꯩꯒꯗ꯭ꯔꯣ
ꯌꯨꯝ ꯂꯩꯅꯤ ꯍꯣꯏ ꯗꯤꯁ ꯗꯤꯁ ꯃꯥꯟꯒꯦ ꯁꯤ ꯊꯥꯗꯤ ꯑꯗꯨꯝ ꯌꯨꯝꯗ ꯂꯩꯒꯦ ꯅꯦꯛꯁ ꯃꯟꯗꯤ ꯈꯪꯗꯦ ꯊꯕꯛ ꯇꯧꯕ ꯍꯧꯈꯔꯁꯤꯔ ꯑꯃꯨꯛ
ꯍꯧꯔꯣ ꯍꯧꯔꯣ ꯗꯤꯁꯃꯟꯗꯤ ꯂꯩꯌꯦꯅ
ꯊꯕꯛꯁꯨ ꯇꯧꯅꯤꯡꯗꯦꯗ
ꯍꯥꯏꯔꯗꯤ ꯕꯤꯁꯃꯟꯕꯨꯗꯤ ꯌꯨꯝꯗ ꯂꯩꯔꯤꯁꯨ ꯌꯥꯏꯑꯦꯕ
ꯎꯝ ꯑꯗꯨꯅꯦ ꯌꯨꯝꯗ ꯄꯩꯁꯥ ꯅꯤꯅꯤꯡꯉꯥꯏꯁꯨ ꯇꯟꯈꯔꯦꯗ ꯀꯣꯂꯦꯖ ꯀꯨꯝꯕ ꯀꯥꯕ ꯇꯣꯛꯈ꯭ꯔꯕꯅꯤꯅ
ꯀꯩ ꯀꯩꯅꯣ ꯇꯝꯕ ꯌꯥꯕꯃꯨꯛ ꯇꯝꯁꯜꯂꯣꯅꯦ
ꯇꯥꯡꯁꯨ ꯇꯝꯅꯤꯡꯗ꯭ꯔꯦ
ꯇꯝꯃꯣꯗ
ꯀꯔꯤꯕ
ꯇꯥꯝꯃꯣ ꯀꯩꯒꯤ ꯇꯝꯅꯤꯡꯗꯕꯅꯣ
ꯇꯝꯅꯤꯡꯗ꯭ꯔꯦ ꯑꯩꯈꯣꯏꯗꯤ ꯇꯝꯔꯁꯨ ꯃꯤ ꯑꯣꯏꯔꯣꯏ
ꯑꯁꯤꯒꯨꯝꯕꯁꯦ ꯑꯁ ꯅꯨꯡꯇꯤꯒꯤ ꯆꯍꯤ ꯈꯨꯗꯤꯡ ꯋꯥꯔꯤ ꯁꯥꯅꯤꯡꯉꯥꯏ
ꯂꯩꯕꯨ ꯂꯩꯔꯗꯤ ꯐꯥꯒꯗꯕ
ꯅꯣꯏꯒꯤ ꯑꯥꯔꯖꯦꯟꯇꯤꯅꯥꯗꯨꯄꯨ ꯉꯝꯒꯗꯕ ꯃꯥꯟꯕ꯭ꯔꯣ ꯑꯩꯗꯤ ꯂꯩꯍꯧꯒꯗꯧ ꯃꯥꯜꯂꯦꯗ
ꯉꯝꯅꯤꯗ
ꯈꯔ ꯄꯥꯈꯠꯄ꯭ꯔꯣ ꯅꯣꯏꯁꯨ
ꯄꯥꯈꯠꯇꯨꯗ ꯑꯗꯣ ꯃꯣꯏ ꯀꯤꯄꯥꯔꯗꯤ ꯑꯗꯨꯝ ꯐꯖꯗꯤ ꯐꯖꯩꯌꯦꯅ
ꯀꯤꯄꯔꯈꯛ ꯅꯠꯇꯦꯅ
ꯈꯪꯗꯦꯗ ꯀꯅꯥꯅ ꯀꯅꯥꯅ ꯈꯪꯅꯤ ꯉꯝꯒꯅꯤ ꯍꯥꯏꯕꯗꯣ ꯑꯁ ꯍꯟꯗꯛꯀꯤ ꯁꯦ ꯍꯥꯏꯕ ꯍꯥꯏꯇꯦ ꯌꯥꯝ ꯖꯔꯃꯅꯤꯒꯨꯝꯕꯁꯦ ꯑꯗꯨꯝ ꯀꯥꯗ꯭ꯔꯦꯅ ꯑꯗꯣ ꯐꯖꯕꯁꯤꯡꯁꯨ ꯑꯗꯨꯝ ꯀꯥꯗꯕꯤꯗ ꯂꯩꯍꯥꯎꯕꯅꯤꯅ ꯐꯖꯕ ꯍꯟꯗꯛꯒꯤꯁꯦ
ꯂꯩꯩꯍꯧꯔꯗꯤ ꯀꯃꯥꯏꯅ ꯇꯧꯔꯅꯤ ꯀꯅꯥ ꯁꯞꯄꯣꯔꯠ ꯇꯧꯔꯅꯤ ꯑꯃꯨ
ꯏꯁꯄꯦꯟ ꯂꯩꯔꯤꯁꯤꯗꯤ
ꯁꯄꯦꯟꯒ ꯄꯣꯔꯇꯨꯒꯜ ꯇꯣꯔꯅꯤ ꯗꯦꯠ ꯁꯕꯦꯟꯗ ꯇꯨꯋꯦꯜꯚ ꯊꯥꯔꯇꯤ ꯀꯅꯥ ꯉꯝꯗꯧ ꯃꯥꯟꯕ꯭ꯔꯥ ꯑꯁ ꯂꯣꯏꯔꯦ ꯅꯣꯏꯖꯨ
ꯑꯁ ꯄꯣꯔꯇꯨꯒꯥꯜꯒꯤ ꯄꯣꯔꯇꯨꯒꯥꯜꯒꯤ ꯄ꯭ꯂꯦꯁꯇꯨ ꯍꯦꯟꯅ ꯍꯦꯟꯅ ꯐꯖꯊꯣꯛꯈ꯭ꯔꯦ
ꯄ꯭ꯂꯦꯔꯣ
ꯍꯣꯏ
ꯉꯔꯥꯡꯒꯤꯗꯣ ꯐꯖꯕ꯭ꯔꯣ
ꯑꯩꯅ ꯍꯥꯏꯔꯗꯤ ꯑꯩꯁꯦ ꯃꯣꯏ ꯐ꯭ꯔꯦꯁꯇ ꯁꯥꯟꯅꯥꯔꯗꯤ ꯌꯥꯝ ꯊꯤꯑꯦꯅ ꯑꯗꯨ
ꯑꯁ ꯃꯣꯏꯒꯤꯗꯤ ꯐꯥꯔꯁ ꯑꯩ ꯑꯩꯅ ꯍꯥꯏꯕꯗꯨꯅꯦ ꯏꯖꯤ ꯇꯧꯔꯁꯦ ꯁꯅꯩ ꯍꯥꯏꯕꯗꯣ ꯐꯥꯔꯁꯇ
ꯈꯪꯗꯦ ꯈꯪꯗꯦ ꯈꯪꯗꯦ ꯅꯣꯏ ꯍꯥꯏꯕꯗꯨ ꯊꯥꯖꯗꯦ ꯗꯦ ꯍꯥꯏꯗꯤ ꯑꯩꯅ ꯃꯤꯠꯅ ꯎꯕꯗꯣ ꯊꯖꯅꯤ ꯀꯔꯤꯒꯤꯅꯣꯅ ꯍꯥꯏꯅ ꯊꯖꯕ꯭ꯔꯥ ꯊꯖꯒꯗ꯭ꯔꯥ
ꯗꯤꯕꯦꯠ ꯇꯧꯖꯦ ꯍꯥꯏꯔꯣ
ꯇꯧꯅꯤꯡꯗꯦ ꯅꯖꯤꯂ ꯂꯩꯇꯦ ꯁꯦꯡꯂꯦ ꯌꯦꯡꯉꯁꯤ ꯌꯥꯏ ꯋꯥꯔꯦ ꯅꯥꯕꯒꯨꯝꯅ
ꯎꯝ
ꯍꯥꯅ ꯇꯨꯝꯅꯕꯒꯤ
ꯅꯃꯥꯟꯅꯕꯤꯗꯨꯗꯤ ꯍꯟꯗꯛ ꯎꯗ꯭ꯔꯦꯅꯦ
ꯈꯣꯏꯅꯤ ꯆꯠꯃꯤꯟꯅꯩꯗ
ꯅꯠꯇꯦ ꯎꯗ꯭ꯔꯦ ꯍꯥꯏꯕꯗꯤ ꯑꯁꯤꯒꯤꯒꯤꯗ ꯎꯗꯦ ꯍꯥꯏꯕꯅꯤꯅ
ꯑꯥ ꯒ꯭ꯔꯨꯨꯞ ꯇ ꯑꯗꯨ ꯌꯥꯝ ꯑꯦꯛꯇꯤꯐ ꯑꯣꯏꯗꯨꯗꯤ
ꯗꯗ
ꯈꯪꯗ꯭ꯔꯦ
ꯈꯥꯎꯋꯣ ꯈꯥꯎꯋꯣ ꯀꯩ ꯈꯥꯎꯗꯕ꯭ꯔ
ꯅꯪ ꯎꯗꯦ ꯍꯥꯏꯕꯒꯤ ꯈꯪꯗꯦ ꯍꯥꯏꯕꯅꯤꯗ
ꯑꯁ ꯑꯔꯖꯦꯟꯇꯤꯅꯥ ꯂꯩꯥꯍꯧꯔꯗꯤ ꯐꯅꯤꯗ ꯂꯥꯏ ꯈꯨꯔꯨꯝꯒꯦ ꯍꯣꯔꯦꯟ ꯂꯥꯏ ꯈꯨꯔꯨꯝꯒꯦ ꯍꯣꯔꯦꯟ ꯑꯔꯖꯦꯟꯇꯤꯅꯥ ꯂꯩꯍꯧꯅꯕ
ꯍꯥ ꯑꯗꯣ ꯂꯥꯏꯅꯁꯨ ꯀꯣ ꯄꯨꯛꯅꯤꯡ ꯐꯠꯇ꯭ꯔꯗꯤ ꯑꯗꯨꯝ
ꯑꯩ ꯍꯥꯏꯒꯦ ꯑꯥꯔꯖꯦꯟꯇꯤꯅꯥ ꯉꯝꯗ꯭ꯔꯦꯗꯤ ꯅꯪ ꯀꯞꯀꯦꯔꯣ
ꯀꯔꯤꯒꯤ ꯀꯞꯇꯤ ꯀꯞꯄꯣꯏꯗ
ꯑꯗꯨꯗꯤ ꯅꯣꯛ
ꯃꯣꯏꯗꯤ ꯃꯣꯏ ꯃꯣꯏꯗꯤ ꯑꯃꯁꯨ ꯄꯥꯏꯗꯤ ꯄꯥꯏꯈ꯭ꯔꯦꯅ ꯃꯣꯏꯅꯤꯅ ꯍꯧꯖꯤꯛ ꯄꯥꯏꯕꯗꯣ
ꯎꯝ ꯗꯤꯐꯦꯟꯗꯤꯡ ꯆꯡꯄꯤꯌꯣꯅ
ꯍꯧꯖꯤꯛ ꯀꯅꯔꯥ ꯀꯥꯞ ꯄꯥꯏꯕꯗꯣ ꯀꯅꯔꯥ
ꯌꯔꯦꯗ ꯃꯦꯁꯤ ꯃꯦꯁꯤ
ꯃꯦꯁꯤꯅ ꯄꯥꯏꯕꯅꯦ
ꯃꯊꯟꯗꯒꯤ ꯒꯦꯝ ꯅꯠꯇꯦꯅ
ꯗꯤ ꯃꯦꯔꯤꯌꯥꯁꯨ ꯁꯅꯔꯗꯤ ꯐꯥꯒꯗꯕ ꯑꯗꯨ ꯅꯨꯄꯥꯁꯨ ꯌꯥꯝ ꯅꯨꯡꯁꯤꯌꯦ ꯑꯥ ꯉꯥꯏꯑꯣ ꯑꯜꯂ
ꯍꯥ
ꯀꯔꯤꯕ
ꯁꯥꯟꯅꯗ꯭ꯔꯕꯣ ꯗꯤꯃꯥꯔꯤꯌꯥꯗꯣ
ꯎꯝ ꯁꯥꯟꯅꯗ꯭ꯔꯦꯅ ꯅꯪ ꯌꯦꯡꯗꯕ꯭ꯔꯣ
ꯑꯩꯅꯦꯗ ꯑꯥꯔꯖꯦꯟꯇꯤꯅꯥꯒꯤ
ꯑꯥ
ꯅꯍꯥꯟꯗꯨꯗꯤ ꯑꯃꯔꯛ ꯌꯦꯡꯉꯦ ꯎꯗꯤ ꯎꯗꯤ ꯎꯗꯦꯕ
ꯁꯅꯥꯕ ꯇꯣꯛꯈ꯭ꯔꯦ ꯃꯥꯗꯣ ꯁꯅꯥꯔꯗꯤ ꯐꯥꯒꯗꯕ
ꯑꯗꯨꯗꯤ ꯐꯖꯕꯅꯤꯍꯦ
ꯅꯨꯡꯁꯨ ꯅꯨꯡꯁꯤꯌꯦ ꯃꯤ ꯐꯥꯕꯅꯦꯕ ꯑꯗꯣ ꯇꯤꯟꯅꯕꯁꯨ ꯌꯥꯝ ꯅꯨꯡꯉꯥꯏꯕꯅꯦ ꯃꯥꯗꯣ
ꯅꯪ ꯇꯤꯟꯅꯈ꯭ꯔꯕꯣ
ꯇꯤꯟꯅꯈ꯭ꯔꯦ ꯅꯝꯕꯔ ꯐꯥꯎ ꯂꯩꯗ
ꯇꯧꯔꯛꯑꯣ ꯍꯦ
ꯄꯤꯔꯣꯏꯗ ꯅꯣꯏꯒꯤꯗꯤ ꯀꯔꯤꯒꯤ ꯄꯤꯅꯤꯡꯉꯥꯏ ꯂꯩꯕ꯭ꯔꯣ
ꯄꯤꯑꯣꯗ
ꯄꯥꯝꯗꯕ ꯁꯤꯡꯗꯤ ꯄꯤꯔꯣꯏ
ꯄꯤꯕꯤꯑꯣ
ꯅꯨꯡꯉꯥꯏꯕꯅꯦ ꯇꯤꯟꯅꯕ ꯑꯗꯨ ꯅꯨꯄꯥꯗꯣ ꯃꯤꯁꯨ ꯌꯥꯝ
ꯐꯔꯦꯀꯣ